ꯑꯝ ꯍꯥꯜꯂꯣ
ꯑꯣ
ꯅꯨꯡꯉꯥꯢꯔꯤꯕꯣ
ꯍꯣꯢ ꯅꯨꯡꯉꯥꯏꯔꯤꯌꯦ
ꯀꯃꯥꯏ ꯀꯃꯥꯏ ꯇꯧꯔꯒ ꯂꯩꯔꯤ
ꯍꯤꯄꯦ ꯇꯨꯝꯃꯦ ꯆꯥꯔꯦ
ꯅꯥꯕꯒ ꯑꯗꯨꯒꯨꯝꯕ ꯂꯩꯇꯦꯀꯣ
ꯍꯣꯏ ꯂꯩꯇꯦ
ꯑꯣ ꯑꯩꯗꯤ ꯂꯩꯔꯕ ꯈꯟꯂꯨꯕ
ꯀꯔꯤ
ꯈꯟꯗꯦ ꯈꯪꯗꯦ ꯅꯪꯒꯤ ꯈꯣꯟꯅꯔꯥ
ꯑꯗꯨꯃꯥꯏꯅ ꯈꯜꯂꯨꯕ ꯅꯪꯒꯤ
ꯀꯩꯅꯣ ꯈꯣꯟꯖꯦꯜꯗꯣ ꯌꯥꯝ ꯇꯞꯅꯀꯣ ꯇꯥꯛꯑꯦꯕ ꯌꯥꯝ ꯀꯩꯅꯣ ꯑꯗꯨꯒꯤꯀꯣ ꯅꯪ ꯈꯪꯗꯣꯏꯅꯤ ꯑꯩ ꯑꯩ ꯑꯣꯏꯔꯝꯗꯤ ꯅꯪꯁꯨ ꯑꯗꯨꯃꯥꯏꯅ ꯍꯥꯏꯔꯛꯀꯅꯤ
ꯀꯣ ꯅꯥꯗꯦ ꯅꯥꯗꯦ
ꯍꯣꯏ ꯐꯖꯅ ꯂꯩꯌꯣ ꯍꯧꯖꯤꯛꯀꯥꯟꯁꯦ ꯃꯇꯝ ꯐꯠꯇ꯭ꯔꯕꯅꯤꯀꯣ ꯅꯣꯡꯁꯥꯁꯤꯅ ꯁꯥꯕꯅꯦ
ꯎꯝ
ꯅꯥꯕꯁꯦ ꯍꯦꯟꯒꯠꯂꯦꯕ ꯑꯩ ꯍꯣꯁꯄꯤꯇꯥꯜ ꯀꯗꯥꯏ ꯀꯗꯥꯏꯗꯅꯣ ꯅꯥꯕ ꯌꯦꯡꯕ ꯆꯠꯄ ꯉꯝꯂꯣꯏꯕ
ꯍꯣꯏꯅꯦ
ꯏꯁ ꯁꯥꯎꯔꯕꯣ
ꯁꯥꯎꯗꯦ ꯅꯪꯅ ꯄꯣꯕꯤꯒꯤꯗꯧꯕꯅꯤꯅꯀꯣ
ꯍꯣꯏ ꯍꯣꯏ ꯍꯣꯏ ꯑꯩꯅ ꯄꯨꯕꯤꯗ꯭ꯔꯗꯤ ꯀꯅꯥꯅ ꯄꯨꯕꯤꯗꯣꯏꯕ ꯑꯩꯅ ꯍꯥꯏꯔꯤꯁꯦ ꯆꯨꯝꯕ ꯉꯥꯛꯇꯅꯦꯀꯣ
ꯎꯝ ꯆꯨꯝꯃꯤ ꯆꯨꯝꯃꯤ
ꯑꯁ ꯁꯥꯕꯁꯦ ꯍꯦꯟꯒꯠꯕꯒꯨꯝ ꯇꯧꯔꯦ
ꯉꯁꯥꯏ ꯑꯁꯦꯡꯕ ꯉꯁꯥꯏꯗꯒꯤ ꯍꯧꯖꯤꯛꯅ ꯍꯦꯟꯅ ꯁꯥꯔꯦ
ꯎꯝ ꯑꯁ ꯇꯨꯝꯅꯤꯡꯔꯕꯣ ꯑꯃꯨꯛꯀ
ꯇꯨꯝꯅꯤꯡꯗꯦ
ꯑꯣ ꯑꯩꯗ꯭ꯔꯤ ꯑꯗꯨꯒ ꯑꯩ ꯑꯩꯅꯣ ꯇꯨꯝꯅꯤꯡꯕ ꯑꯣꯏꯅ ꯈꯟꯕ ꯑꯩ ꯍꯥꯏꯕꯁꯤꯁꯨꯨꯝ ꯍꯥꯛꯀꯥꯟ ꯆꯟꯕ ꯍꯥꯛꯀꯥꯟ ꯍꯥꯛꯀꯥꯝ ꯆꯟꯕ ꯀꯣ
ꯍ ꯀꯥꯝ ꯍ ꯀꯥꯝ ꯍꯥ ꯀꯥꯝ
ꯍ ꯍꯥꯀꯥꯝ
ꯎꯝ ꯆꯟꯕ
ꯆꯝꯕ ꯆꯟꯕ ꯍꯛꯀꯝ ꯆꯟꯕ ꯑꯁ ꯊꯣꯏꯅ ꯉꯥꯡꯗꯕꯅ ꯀꯩ ꯍꯥꯏꯁꯤꯅ ꯑꯗꯨꯝ ꯑꯣꯈꯣꯏ ꯍꯥꯏꯕ ꯀꯥꯟꯗꯀꯣ
ꯎꯝ
ꯄ꯭ꯔꯟ ꯁꯤꯖꯟꯅꯣ ꯁꯦꯔꯥꯟ ꯇꯨꯔꯥꯟ ꯑꯃꯨꯛ ꯆꯠꯈ꯭ꯔꯦꯕ
ꯍꯀꯥꯝ ꯆꯟꯕꯗꯣ ꯀꯃꯥꯏꯅ ꯆꯠꯄ꯭ꯔꯥ
ꯈꯪꯗꯦ ꯑꯗꯨꯝ ꯉꯥꯡꯊꯣꯛꯈ꯭ꯔꯗꯤ ꯑꯗꯨꯝ ꯉꯥꯡ ꯎ ꯅꯨꯡꯇꯤꯒꯤ ꯉꯥꯡꯅꯕꯅꯤꯅꯀꯣ
ꯎꯝ
ꯑꯗꯨ ꯀꯤ
ꯎ ꯑꯣ ꯑꯗꯨꯃꯥꯏꯅ ꯇꯧꯕ꯭ꯔꯥ
ꯍꯣꯏ ꯀꯣꯛꯇꯗꯤ ꯂꯩꯕꯀꯣ ꯉꯥꯡꯊꯣꯛꯄ꯭ꯔꯥ ꯑꯉꯥꯡ ꯉꯥꯡꯔꯀꯥꯟꯗ ꯑꯃ ꯑꯃꯔꯣꯝꯗ ꯆꯠꯈꯤꯕ ꯍꯦꯔꯥꯟ ꯇꯨꯔꯥꯟꯅ ꯐꯩꯕ꯭ꯔꯥ ꯇꯩꯕ꯭ꯔꯥ ꯃꯥꯅ ꯆꯠꯈꯤꯕꯗꯣ
ꯈꯪꯉꯦ ꯈꯪꯉꯦ ꯈꯣꯏꯕꯗꯣ ꯍꯥꯏꯗꯤ ꯉꯥꯡꯗꯕꯒꯤ ꯍꯩꯇꯕꯗꯣ
ꯍꯣꯏ
ꯈꯪꯉꯤ ꯈꯪꯉꯦ ꯑꯩ ꯑꯩ ꯈꯪꯉꯦ ꯑꯩ ꯈꯪꯉꯤ
ꯏꯁ ꯅꯪ ꯈꯪꯒꯗꯤ ꯐꯔꯦ ꯍꯦ
ꯑꯩ ꯈꯪꯉꯦ ꯑꯩ ꯈꯪꯉꯦ ꯑꯩ ꯑꯗ ꯑꯩ ꯈꯪꯉꯦ ꯑꯩ ꯈꯪꯉꯤ
ꯍꯣꯏ ꯍꯣꯏ ꯑꯗꯨꯝ ꯅꯣꯟ ꯅꯤꯡꯕ ꯅꯪꯒꯤ ꯀꯣꯟꯗ ꯇꯥꯔꯒ ꯅꯪꯒꯤ ꯋꯥꯉꯥꯡ ꯆꯉꯥꯡꯗ ꯇꯥꯔꯒ ꯑꯁ ꯅꯧꯅꯤꯡꯕ ꯐꯥꯎꯕ ꯅꯣꯛꯁꯤ ꯅꯨꯡꯉꯥꯏꯕꯅꯤ ꯅꯣꯛꯇ꯭ꯔꯒ ꯇꯨꯟꯅ ꯂꯩꯔꯤꯗꯤ ꯀꯃꯥꯏꯅ ꯅꯨꯡꯉꯥꯏꯈꯤꯔꯣꯏꯗ꯭ꯔ ꯅꯣꯛꯑꯒ ꯅꯣꯛ ꯅꯣꯛꯑꯒ ꯃꯤꯗꯤ ꯍꯤꯡꯒꯗꯕꯅꯦ ꯅꯠꯇ꯭ꯔꯣ
ꯃꯥꯅꯦ
ꯅꫭꯔ ꯃꯇꯨꯏꯟꯅ ꯌꯥꯝ ꯑꯁ ꯍꯣꯏ ꯑꯗꯣ ꯊꯋꯥꯏ ꯊꯋꯥꯏ ꯌꯥꯝꯅ ꯊꯋꯥꯏ ꯌꯥꯝ ꯅꯨꯡꯉꯥꯏꯗꯅ ꯂꯩꯔꯁꯨ ꯎꯝ ꯅꯣꯛꯄꯅ ꯍꯛꯆꯥꯡ ꯐꯅꯕꯅꯦ ꯑꯅꯣꯛꯔꯤꯗꯣ ꯍꯥ
ꯀꯞꯄꯁꯨ ꯀꯞꯄꯁꯨ ꯐꯩ ꯍꯥꯏꯕꯅꯤ ꯃꯤꯠꯁꯤꯡꯗ ꯑꯣꯏ ꯍꯥꯏꯕꯅꯤ
ꯏꯁ ꯀꯅꯥꯅ ꯍꯥꯏꯕ ꯑꯗꯨꯗꯤ
ꯎꯝ ꯑꯩꯅ
ꯃꯤ ꯃꯤꯅ ꯆꯠꯅꯗꯕ ꯋꯥꯥ
ꯑꯩꯗꯤ ꯃꯅ ꯍꯥꯏ
ꯑꯣ
ꯅꯪ ꯑꯩ ꯍꯧꯕꯁꯤꯕꯨꯥꯎ ꯈꯪꯗꯕ ꯑꯣꯏꯅ ꯅꯍꯥꯟꯈꯩ ꯂꯣꯏꯅꯔꯛꯑꯒ
ꯑꯣ ꯑꯣ ꯑꯩꯁꯨ ꯀꯞꯄ ꯇꯝꯃꯒꯦ ꯑꯗꯨꯗꯤ
ꯇꯝꯃꯣ ꯀꯞꯄꯨ ꯃꯔꯛꯇ ꯀꯞꯄꯟꯕꯤꯌꯣꯔꯥ
ꯃꯔꯝ ꯃꯔꯝꯗꯤ ꯂꯩꯗꯅ ꯀꯞꯄ ꯌꯥꯔꯣꯏꯕ ꯑꯗꯣ ꯀꯍꯟꯈꯅꯣ ꯍꯧꯖꯤꯛꯇꯤ ꯑꯩ ꯀꯝꯅꯤꯡꯗꯦ ꯑꯩ ꯃꯤꯠꯀꯤ
ꯆꯩꯕꯤꯌꯣꯔꯥ
ꯑ ꯆꯩꯕꯤꯗ꯭ꯔꯁꯨ ꯌꯥꯏ ꯆꯩꯔꯒ ꯀꯔꯤ ꯑꯃꯝꯇ ꯀꯥꯟꯅꯔꯣꯏ ꯏꯕꯦꯝꯃ
ꯀꯔꯤꯒꯤ ꯅꫭꯛꯀꯔ ꯅꯪꯗꯤ ꯆꯩꯔꯒ
ꯑꯥ ꯍꯣꯏ ꯅꯣꯛꯇꯣꯏꯅꯤ ꯅꯪꯅ ꯆꯩꯔꯒ ꯀꯅꯥꯅ ꯁꯥꯎꯗꯣꯏꯅꯣ
ꯑꯁ
ꯑꯁꯡꯕꯅꯦ ꯅꯣꯏ ꯅꯣꯏꯗꯣ ꯅꯨꯡꯁꯥ ꯊꯣꯛꯄ꯭ꯔꯣ ꯍꯧꯖꯤꯛꯇꯤ ꯃꯝꯗ꯭ꯔꯣ
ꯃꯝꯗ ꯅꯨꯡꯁꯥ ꯃꯌꯥꯝ ꯊꯣꯛꯑꯏ
ꯑꯣ ꯅꯨꯡꯁꯥꯗꯣ ꯌꯥꯝ ꯀꯟꯕ꯭ꯔꯣ ꯀꯃꯥꯏꯅ ꯇꯧꯒꯦ
ꯀꯜꯂꯤ
ꯍꯥ
ꯀꯜꯂꯦ
ꯑꯣ ꯀꫭꯜ ꯆꯔꯂꯦ
ꯑꯩ ꯅꯨꯡꯁꯥꯗꯗꯨ ꯀꯜꯂ ꯍꯥꯏꯔꯒꯣꯜ ꯆꯠꯂꯀꯥꯏ
ꯑꯩꯅ ꯁꯦꯔꯥꯟ ꯇꯨꯔꯥꯟ ꯇꯥꯔꯝꯕ ꯑꯣꯏꯔꯝꯒꯅꯤ
ꯅꯤꯅ ꯅꯅꯥ ꯀꯣꯟꯗ ꯁꯦ ꯀꯔ ꯍꯖꯥꯅꯉ꯭ꯔ ꯁ ꯁꯨꯃꯥꯏꯅ ꯈꯣꯡꯅ ꯐꯥꯔꯒ ꯁꯤꯃꯨ ꯄꯤ
ꯏꯁ ꯁꯦꯡꯗꯣꯛꯎꯅꯦ ꯁꯦꯡꯗꯣꯛꯎꯅꯦ
ꯊꯦꯡ ꯊꯦꯡ
ꯁꯤꯡꯗꯧꯔ ꯁꯨ ꯑꯗꯨꯝ ꯆꯞ ꯃꯥꯟꯅꯔꯝꯒꯅꯤ ꯑꯦ ꯁꯤꯒꯤ ꯃꯣꯠꯄꯒꯤ ꯅꯠꯇꯦꯕ ꯑꯗꯣ ꯇꯥꯟꯅꯕꯗꯣ ꯁꯤ ꯑꯦꯁ ꯃꯣꯠꯄꯁꯨ ꯑꯗꯨꯃꯥꯏꯅ ꯇꯧꯕ꯭ꯔꯣ
ꯈꯪꯗꯦ ꯑꯩꯁꯨ ꯃꯤꯅ ꯍꯥꯏ ꯃꯤꯅ ꯍꯥꯏ ꯍꯥꯏꯔ ꯑꯗꯨ
ꯍꯣꯏ ꯑꯗꯨꯅꯦꯕ ꯀꯦꯝꯇ ꯈꯪꯗꯅꯅꯥ ꯈꯪꯕ ꯁꯥꯥꯕ ꯍꯥ
ꯁꯗ ꯑꯩꯖ ꯈꯪꯕ ꯍꯥꯏꯕꯅꯦ
ꯏꯁ ꯈꯪꯕ ꯁꯥꯕ ꯈꯪꯗ꯭ꯔꯗꯤ ꯈꯪꯗꯦ ꯅ ꯑꯗꯨꯝ ꯍꯥꯏꯌꯣꯕ ꯈꯪꯗꯅꯤ ꯈꯪꯅ ꯁꯥꯕꯁꯦ ꯃꯤꯁꯦ ꯌꯥꯝ ꯁꯥꯎꯕꯅꯦꯀꯣ
ꯊꯒꯦ
ꯆꯥꯎꯕꯅꯦꯕ ꯑꯈꯪꯕ ꯁꯥꯗꯅ ꯑꯈꯪꯁꯨ ꯈꯪꯗꯅꯀꯣ ꯑꯈꯪꯕ ꯁꯥꯕꯁꯦ ꯃꯤꯁꯦ ꯑꯁ ꯑꯗꯨ ꯃꯤꯗꯨꯗꯤ ꯑꯁ ꯂꯣꯏꯔꯦ ꯌꯥꯝ ꯍꯩꯕ ꯁꯥꯔꯒ ꯀꯩꯝꯇ ꯍꯩꯗꯕ ꯋꯥꯅꯤꯗ ꯀꯥꯏꯅ ꯍꯥꯏꯔꯒꯣ ꯑꯁ ꯃꯤꯅ ꯑꯗꯨꯝ ꯅꯪꯒꯤ ꯃꯅꯤꯡꯗꯔꯥ ꯃꯃꯥꯡꯗ ꯑꯗꯨꯝ ꯍꯥꯏꯕꯅꯦꯕ
ꯎꯝ ꯁꯨꯃꯥꯏꯅ ꯍꯥꯏꯕ꯭ꯔꯥ
ꯍꯣꯏ ꯑꯗꯨꯃꯥꯏꯅ ꯍꯥꯏꯌꯦ ꯊꯥꯖꯗꯕ꯭ꯔꯣ ꯑꯩꯅ ꯍꯥꯏꯕꯁꯦ
ꯊꯥꯖꯩ ꯊꯥꯖꯩ
ꯉꯁꯤꯅ ꯑꯍꯥꯟꯕ ꯑꯣꯏꯕ꯭ꯔꯣ
ꯅꯠꯇꯗ
ꯅꯍꯥꯟꯅꯁꯨ ꯅꯍꯥꯟꯅꯁꯨ ꯇꯥꯔꯝꯈꯩꯗ ꯑꯗꯨꯝ
ꯇꯗꯦ
ꯏꯁ ꯇꯥꯔꯥꯝꯒꯅꯤ ꯇꯥꯔꯝꯒꯅꯤ ꯇꯥꯗꯦ ꯀꯥꯏꯅꯍꯦ ꯌꯥꯝ ꯏꯁꯩ ꯁꯛꯅꯤꯡꯕ ꯃꯥꯜꯂꯦꯗ
ꯄ ꯍꯥꯏꯕꯅꯦ ꯎ ꯍꯥꯏꯕꯁꯦ ꯏ ꯆꯝꯅꯤꯡꯉ ꯃꯥꯟꯕ
ꯃꯥꯟꯗꯦ ꯃꯥꯟꯗꯦ
ꯃꯥꯅꯤ ꯃꯥꯅꯤ
ꯑꯁ ꯆꯥꯛꯁꯦ ꯂꯥꯝꯕꯒꯨꯝ ꯇꯧꯕ ꯍꯧꯔꯛꯏꯅꯦ ꯑꯁ ꯀꯩꯒꯤꯅꯣ
ꯆꯥꯎꯔꯥꯛ ꯂꯥꯛꯑꯝꯕꯒꯤ ꯅꯪ ꯄꯨꯡ ꯑꯍꯨꯝꯗ ꯑꯍꯨꯝꯗ ꯆꯥꯛ ꯆꯥꯕꯒꯤ
ꯑ ꯏ
ꯆꯥꯛꯈ꯭ꯔꯨꯅ ꯆꯥꯛꯊ
ꯁꯥꯕꯅꯤꯅꯀꯣ ꯆꯥꯛꯁꯨ ꯆꯥꯅꯤꯡꯗꯕ ꯅꯣꯏꯗꯤ ꯆꯥꯅꯤꯡꯕ ꯐꯥꯎꯕ꯭ꯔꯣꯅꯦ ꯍꯥꯏꯔꯣꯅꯦ
ꯆꯠꯅꯤꯡꯗꯦ ꯅꯪꯗꯤ ꯑꯗꯨꯝ ꯆꯥꯕꯗꯣ
ꯄꯤꯁ ꯂꯥꯝ ꯂꯥꯝꯃꯗꯤꯀꯣ ꯂꯥꯝꯗꯤ ꯂꯥꯝꯕ ꯆꯥꯅꯤꯡꯕ
ꯎꯗꯤꯒꯤ ꯀꯃꯥꯏ ꯇꯧꯕꯅꯤꯌꯦ ꯑꯩꯈꯣꯏꯠꯇ ꯀꯥꯟ ꯆꯄꯔꯦꯉ
ꯑꯣ ꯈꯪꯈꯟꯗ ꯐꯖꯅ ꯊꯥꯔꯝꯂꯒ ꯑꯣꯏꯔꯝꯒꯅꯤ
ꯀꯃꯅ ꯊꯥꯕꯤ ꯊꯨꯡꯕꯣ ꯊꯒꯤ
ꯀꯥꯡꯒꯤ ꯍꯤꯗ ꯂꯩꯇ꯭ꯔꯕꯣ
ꯊꯗꯨ ꯍꯣꯟꯗ ꯀꯃ ꯀꯔꯒꯦ ꯂꯥꯛꯄ
ꯏ ꯀꯥꯡ ꯃꯌꯥꯝꯁꯦ ꯏ ꯍꯥꯏꯔꯗꯤꯀꯣ ꯃꯣꯏ ꯃꯅꯝꯅꯦ ꯈꯪꯕꯅꯤꯅꯀꯣ ꯄꯥꯏꯔꯒ ꯑꯗꯨꯨ ꯂꯥꯛꯣꯅꯦꯕ
ꯑꯩꯒꯤ ꯕ꯭ꯂꯗ ꯕꯦꯝ ꯍꯥꯎꯕ ꯑꯣꯏꯔꯝꯒꯅꯤ
ꯑꯥ ꯑꯩꯁ ꯑꯗꯨꯒꯤ ꯅꯠꯇꯦ ꯃꯣꯏꯗꯤ ꯍꯤꯡꯅꯕ ꯂꯝꯕꯤ ꯍꯥꯏꯗꯣ ꯑꯗꯨꯅꯤꯅ ꯃꯣꯏ ꯑꯗꯨ ꯂꯩꯔ꯭ꯔꯗꯤ ꯁꯤꯔꯅꯤ ꯈꯪꯗ꯭ꯔꯣ ꯃꯤꯁꯦ ꯃꯣꯏꯗꯤ ꯀꯩꯅꯣ ꯃꯣꯏꯗꯤ ꯀꯩ ꯆꯥꯒꯨꯝꯕꯅꯦ ꯃꯣꯏꯒꯤꯗꯤ ꯑꯗꯨꯗꯣ ꯑꯩꯈꯣꯏ ꯆꯥꯛ ꯆꯥꯏꯅ ꯃꯤꯑꯣꯏꯕꯅ
ꯃꯣꯗꯤ ꯀꯣ ꯎ ꯃꯣꯗꯤ ꯏ ꯁꯦ ꯑꯩ ꯑꯩꯈꯣꯏꯒꯨꯝꯕ ꯁꯨꯃꯥꯏꯅ ꯑꯣ ꯇꯧꯕꯗꯣ ꯄꯥꯝꯃꯦꯕ
ꯑꯣ
ꯑꯣꯗꯣ ꯄꯥꯃꯤ ꯑꯣꯗꯣ
ꯑꯗꯣ ꯍꯨꯏ ꯍꯨꯏꯒꯨꯝꯕ ꯏꯗꯤ ꯄꯥꯝꯗꯕꯖꯥꯠꯂꯝꯣꯏꯗꯣ ꯁꯟꯒꯨꯝꯕ ꯂꯩꯗꯅ
ꯑꯃ ꯉꯅꯤ ꯃꯔꯤ ꯆ ꯄꯠꯇꯗꯤ
ꯎꯝ ꯍꯧꯖꯤꯛꯀꯥꯟꯁꯦ ꯁꯣꯔꯣꯛꯗ ꯀꯩꯅꯣ ꯀꯣꯏꯂꯥꯗꯣ ꯃꯍꯤ ꯊꯣꯛ ꯭ꯔꯣ ꯁꯥꯃꯟꯕꯒꯤ ꯃꯤꯤ ꯊꯣꯛꯄꯁꯨꯕ ꯌꯥꯎꯈ꯭ꯔꯕꯣ
ꯍꯅꯦ ꯎꯗ꯭ꯔꯔꯤꯗꯨ ꯎ
ꯎꯗꯔꯤꯀꯣ
ꯎꯝ
ꯑꯩꯗꯤ ꯊꯧꯒ꯭ꯔꯝꯗꯣ ꯃꯥꯜꯂꯣ ꯅꯨꯡꯁꯥ ꯀꯟꯁꯤꯗꯤ
ꯑꯃꯔ ꯆꯂ ꯏꯦ ꯃꯗꯅ
ꯏꯁ ꯌꯦꯡꯉꯔꯣꯏꯒꯦ ꯉꯁꯤꯗꯤ ꯍꯌꯦꯡ ꯍꯌꯦꯡ ꯉꯔꯥꯡꯁꯤꯦꯗ ꯐꯖꯅ ꯌꯦꯡꯊꯣꯛꯑꯒꯦ ꯑꯗꯨꯒ ꯑꯃꯨꯛ ꯍꯥꯏꯔꯛꯀꯦ ꯅꯪꯉꯣꯟꯗ ꯀꯩꯀꯩꯅꯣ ꯀꯩꯀꯩ ꯇꯧꯒꯦ ꯍꯥꯏꯅꯣ
ꯍꯣꯏ
ꯅꯣꯏꯗꯤ
ꯅꯧ ꯆꯣꯔ ꯑꯣꯏ ꯀꯗꯤ ꯑꯆꯦ ꯀꯣꯏ ꯅꯧ ꯆꯔ
ꯑꯣꯧ ꯑꯩꯈꯣꯏꯗꯤ ꯆꯨꯗꯦ
ꯑꯩꯣꯏ ꯇꯨꯔꯦ
ꯅꯣꯡꯗꯤ ꯃꯝꯒꯦ ꯀꯩꯅꯣ ꯆꯨꯒꯦ ꯈꯪꯗꯦꯗ ꯍꯥꯏꯕ ꯍꯥꯏꯗꯦꯗ
ꯎꯟꯁꯨꯨ ꯇꯥꯔꯛꯇꯣꯔꯦ
ꯑꯣ
ꯍ
ꯎꯟ ꯇꯥꯔꯗꯤ ꯂꯩꯕ ꯅꯨꯡꯉꯥꯏꯗꯣꯏꯅꯦꯍꯦ
ꯎꯝ ꯂꯥꯎꯂ ꯏꯁ ꯍꯥꯏꯒꯗ ꯅꯅꯨꯡꯉꯥꯏꯒ
ꯐꯖꯅ ꯇꯨꯝꯃꯒ ꯍꯦꯄꯀꯀꯣ ꯑꯁ ꯐꯣꯟ ꯃꯦꯜꯂꯒ ꯑꯁ ꯣꯡꯉꯥꯏꯔꯒ ꯇꯨꯝꯃꯗꯣꯏꯅꯦ ꯁꯤꯁꯦ
ꯎꯝ
ꯅꯨꯡꯉꯥꯏꯕ ꯊꯕꯛꯅꯤꯅꯦ ꯈ꯭ꯋꯥꯏꯗꯒꯤ ꯅꯨꯡꯉꯥꯏꯕ ꯍꯥꯏꯕꯁꯦ ꯑꯗꯨꯅꯤꯅꯦ
ꯃꯥꯥꯟꯅꯦ ꯅꯪꯒꯤ ꯐꯕꯨꯡ ꯑꯃ ꯄꯤꯕꯤꯒꯦꯗꯨꯗ ꯄꯤꯛꯄꯒ ꯂꯪꯇ ꯐꯣꯟ ꯌꯦꯡꯉꯒ ꯂꯩꯌꯦ
ꯑ ꯑꯩꯗꯤ ꯐꯣꯟ ꯌꯦꯡꯗ꯭ꯔꯦꯗ ꯍꯧꯖꯤꯛꯀꯥꯟꯁꯦ
ꯑꯗꯨ ꯀꯔꯧꯕꯗꯨ ꯎꯝ ꯎ ꯅꯪ ꯀꯗꯧꯔ ꯂꯩꯒꯦꯕ
ꯑꯩꯗꯤ ꯐꯝꯔꯒꯀꯣ ꯇ ꯀꯩꯩꯅꯣ ꯃ ꯄꯥꯟꯗ ꯎꯆꯦꯛꯀꯨꯝꯕ ꯀꯩ ꯀꯩꯅꯣ ꯂꯩꯕ ꯀꯩꯅꯣ ꯄꯥꯏꯕꯁꯤꯡꯗꯣ ꯃꯣꯏꯁꯦ ꯀꯩꯒꯤꯅꯣ ꯄꯥꯏꯔꯤꯁꯦ ꯀꯥꯏꯅꯀꯣ
ꯑꯣ ꯍꯅꯨꯔꯦꯗꯅ ꯍꯅꯔ
ꯎ ꯑꯗꯣ ꯃꯣꯏꯗꯣ ꯑꯩ ꯀꯟꯅ ꯃꯣꯏ ꯃꯝꯗ ꯀꯤꯒꯜꯂꯦꯕ ꯈꯜꯂꯦꯕ ꯀꯩꯒꯤꯅꯣ ꯃꯩꯅ ꯑꯗꯨꯃꯥꯏꯅ ꯇꯧꯔꯤꯁꯦ ꯃꯣꯏꯁꯨ ꯃꯣꯏ ꯌꯨꯝꯗ ꯐꯖꯅ ꯂꯩꯕ ꯌꯥꯗ꯭ꯔꯕ ꯀꯥꯏꯅ ꯈꯜꯂꯦꯕꯀꯣ ꯑꯗꯨꯒꯤ ꯍꯧꯖꯤꯛ ꯀꯟꯅ ꯈꯜꯂꯤꯕ ꯑꯗꯨ ꯇꯧꯋꯦꯕ ꯅꯪꯗꯤ ꯑꯗꯨꯝ ꯇꯧꯈꯤꯔꯣꯅꯦ ꯍꯤꯞꯄ꯭ꯔꯒ ꯎ ꯍꯣꯏ ꯑꯗꯨꯗꯤ ꯑꯩꯗꯤ ꯈꯜꯂꯦꯕ ꯅꯪꯗꯤ ꯍꯦꯞꯂꯛꯀꯀꯣ ꯐꯃꯨꯡꯗ ꯇꯧꯔꯝꯈꯤꯅꯤꯕ ꯅꯪꯒꯤ
ꯑꯣ
ꯑꯗꯨꯝ ꯇꯧꯔꯒ ꯂꯩꯕ ꯃꯤꯅꯤꯅꯀꯣ ꯈꯪꯉꯦꯕ
ꯎꯝ ꯑꯩꯒꯤ ꯅꯨꯄꯥꯅꯀꯣ ꯌꯦꯡꯗꯕꯤꯗ ꯂꯩꯌ ꯍꯥꯏ
ꯍꯣꯏ ꯑ ꯑ ꯁꯤ ꯁꯤꯗꯤ ꯑꯁ ꯂꯣꯏꯔꯦꯗꯅ
ꯇꯨꯝꯃꯒ ꯂꯩꯣ ꯑꯩ ꯑꯗꯨ
ꯇꯨꯝꯒꯅ ꯇꯨꯝꯅ ꯌꯥꯝ ꯇꯨꯝꯕꯁꯦ ꯍꯛꯆꯥꯡꯁꯦ ꯅꯨꯡꯉꯥꯏꯗꯕꯅꯤꯀꯣ ꯑꯩ ꯍꯥꯏꯃꯤꯁꯦ ꯌꯥꯝ ꯅꯣꯏꯊꯣꯛꯄꯅꯦ ꯌꯥꯝ ꯇꯟꯕ ꯑꯗꯨꯝ ꯌꯥꯎꯔꯅꯤ
ꯅꯊꯔꯛꯄꯗꯣ ꯐꯩꯌꯦꯅꯦ ꯑꯩꯒꯤꯗꯤ
ꯏ ꯀꯣ ꯑꯃꯨꯛꯀ ꯍꯛ ꯀꯥꯝ ꯆꯜꯂꯦꯀꯣ
ꯍꯥꯥ ꯆꯗꯤ
ꯆꯠꯂꯦ ꯆꯠꯂꯦ ꯆꯠꯂꯦ ꯑꯩ ꯇꯥꯏꯌꯦ ꯍꯧꯖꯤꯛꯃꯛ ꯇꯥꯏꯌꯦ ꯑꯩ
ꯎꯝ
ꯆꯤꯟ ꯊꯤꯕꯁꯦ ꯐꯠꯇꯕꯅꯦ ꯍꯥꯏꯔꯒ ꯅꯣꯏꯁꯦ ꯑꯗꯨꯝ ꯆꯤꯟ ꯊꯤꯔꯤꯁꯤ ꯀꯩꯒꯤꯅꯣ ꯑꯩꯒꯤ ꯃꯥꯡꯗ ꯑꯩ ꯒꯤ ꯇꯥꯔꯔꯕꯁꯨ ꯇꯧꯗꯦ ꯀꯥꯏꯅ ꯍꯥꯏꯅꯕ ꯉꯝꯕ ꯃꯤꯅꯤꯅꯦꯀꯣ ꯅꯣꯏꯁꯦ
ꯎꯝ
ꯑꯃꯔꯣꯝꯗ ꯍꯥꯏꯔꯗꯤ ꯅꯣꯏꯁꯦ ꯑꯉꯛꯄ ꯃꯤ ꯑꯃꯗꯤ ꯑꯣꯏꯔꯛꯑꯦ
ꯏ ꯑꯣꯗ ꯑꯗꯨꯃꯥꯏ ꯍꯥꯏꯕꯉꯣꯟꯗ ꯐ ꯐ ꯐ ꯅ ꯃꯅꯤ ꯍꯥꯏꯅ
ꯑꯩ ꯅꯨꯡꯉꯥꯏꯅꯤꯡꯗꯦꯀꯣ ꯋꯥꯔꯒ ꯂꯩꯅꯤꯡꯉꯗꯤ
ꯌꯥꯥꯏꯈꯣ ꯌꯥꯥꯏꯈꯣ ꯅ ꯂꯣꯏꯁꯤꯅꯣꯅ
ꯑꯩ ꯋꯥꯔꯒ ꯂꯩꯅꯤꯡꯗꯦ ꯑꯩ ꯅꯨꯡꯉꯥꯏꯔꯒ
ꯑꯩ ꯁꯤꯗ ꯋꯥ ꯌꯥꯝ ꯉꯥꯡꯉꯛꯄ ꯌꯥꯗꯕꯒꯤ ꯇꯨꯃꯤꯟꯅ ꯂꯩꯈ꯭ꯔꯕꯅꯦ ꯑꯩꯅꯪ ꯅꯣꯏꯅꯤ
ꯑ ꯀꯩꯩꯅꯍꯦ
ꯋꯥ ꯑꯃ ꯌꯥꯝ ꯀꯟꯅ ꯍꯥꯏꯅꯤꯡꯕ ꯑꯃ ꯂꯩꯌꯦ
ꯍꯥꯏꯩꯅ ꯍꯥꯏ